ꯍꯜꯂꯣ ꯇꯥꯕꯅꯥ ꯇꯥꯕꯅ
ꯍꯖ ꯇꯥ ꯍꯖꯤ ꯇꯥꯔ
ꯑꯩꯕꯨꯁꯨ ꯐꯖꯅ ꯇꯥꯕ꯭ꯔꯥ
ꯎꯝ ꯍꯥꯏꯥꯏꯥꯏ ꯇꯥꯏ ꯁꯤꯗꯤꯤ ꯕꯤꯔꯀꯦꯇ ꯂꯩꯥꯏꯇꯦ ꯍꯥꯏꯅꯦ
ꯋꯥꯔꯤ ꯁꯥꯔꯛꯑꯣꯅꯦ ꯋꯥꯔꯤ ꯅꯨꯡꯉꯥꯏꯕ ꯁꯥꯁꯤꯅꯦ
ꯉꯁꯥꯏꯒꯤ ꯀꯩꯅꯣꯗꯣ ꯉꯁꯥꯏꯒꯤ ꯋꯥꯔꯤꯗꯣ ꯑꯃꯨꯀꯣ
ꯃꯣꯔꯣꯛ ꯃꯣꯔꯣꯛ ꯊꯥꯕꯗꯨꯔꯀ꯭ꯔꯤꯔꯣ
ꯑꯗꯨꯒꯤ ꯃꯇꯨꯡꯗ ꯀꯩꯅꯣ ꯅꯪ ꯀꯣꯟꯅ ꯑꯃꯨꯛ ꯇꯧꯁꯤꯕꯣ ꯍꯥꯏꯅ ꯊꯝꯈꯤꯕꯗꯣ
ꯁ ꯋꯥꯔꯤꯔꯤꯗꯣ ꯁꯝꯐꯝꯗ ꯀꯥꯎꯔꯦ ꯑꯗꯨꯝ ꯊꯥꯁꯦ ꯑꯇꯣꯞꯄ ꯊꯥꯒꯤ ꯋꯥꯔꯤ ꯁꯥꯁꯦ ꯑꯁ ꯑꯩꯈꯣꯏꯔꯣꯝꯒꯤ ꯊꯥꯗꯣ ꯊꯥꯊꯣꯛꯄꯗꯣ ꯌꯥꯝ ꯐꯖꯔꯒ ꯊꯣꯛꯑꯦꯕ ꯅꯪꯗꯤ ꯈꯔ ꯀꯣꯛꯇꯣ ꯅꯨꯡꯁꯤꯅꯤꯡꯉꯣꯗ ꯀꯣꯛ ꯈꯔ ꯋꯥꯡꯕꯅꯤꯅ ꯏꯁꯩꯒ ꯏꯕ ꯍꯥꯏꯩꯔꯅꯤ ꯍꯥꯏꯕꯗꯤ ꯏꯁꯩꯒꯨꯝꯕ ꯀꯝꯄꯣꯁ ꯇꯧꯕꯗꯣ ꯅꯪ ꯌꯥꯔꯦ ꯍꯧꯖꯤꯛ ꯃꯄꯥꯟ ꯊꯣꯛꯑꯒ ꯕꯨꯛ ꯑꯃ ꯄꯥꯏꯔꯒ ꯇꯧꯊꯣꯛꯑꯣ ꯑꯩꯒꯤ ꯈꯨꯟꯖꯦꯜꯗꯣ ꯏꯊꯟꯇ ꯇꯥꯏꯌꯦ ꯕꯨꯂꯨꯝꯗꯣ ꯂꯩꯈꯠꯂꯣ ꯀꯩꯅꯣ ꯃꯈꯥ ꯂꯩ ꯆꯠꯂꯛ
ꯑꯣ ꯣꯂꯣꯡ ꯀ ꯂ ꯃꯤꯒꯤꯖꯔꯥ
ꯑꯁ ꯑꯗꯨꯃꯥꯏꯅ ꯑꯥ ꯀꯩꯅꯣ ꯆꯠꯂꯦꯕ ꯕꯂꯣ ꯑꯝꯇ ꯊꯝꯒꯅꯣ
ꯀ ꯇꯔꯕ
ꯇꯥꯏ ꯇꯥꯏ ꯂꯣꯏ ꯂꯩꯈꯠꯂꯣ ꯂꯣꯏꯅ ꯁꯤ ꯇꯥꯏꯌꯦ ꯂꯣꯏꯅ ꯗꯥꯎꯟ ꯇꯥꯍꯜꯗꯧꯕ
ꯒꯣꯂꯨ ꯀꯥꯟ ꯃꯒꯅꯤ
ꯅꯪꯒꯤ ꯃꯐꯝꯅꯁꯨ ꯑꯣꯏꯔꯝꯅꯤꯉ ꯃꯐꯝꯗꯣ ꯀꯩꯅꯣ ꯇꯧꯕ ꯅꯪ ꯉꯁꯥꯏ ꯇꯧꯕ ꯉꯁꯥꯏ ꯂꯩꯕ ꯃꯐꯝꯗ ꯂꯩꯌꯣ
ꯅꯪꯒꯤ ꯔꯨꯝꯅꯅꯦ
ꯑꯣ ꯍꯧ ꯇꯥꯏ ꯇꯥꯏ ꯍꯧꯖꯤꯗꯤ ꯀꯃꯥꯏꯅ ꯇꯧꯧꯕ
ꯌꯥꯔꯦ ꯅꯪ ꯃꯐꯝ ꯇꯣꯉꯥꯟ ꯊꯣꯛꯄ꯭ꯔꯥ ꯀꯃꯥꯏꯅ ꯇꯧꯕ꯭ꯔꯣ
ꯍꯣꯏ ꯍꯣꯏ ꯑꯩ ꯀꯩꯅꯗ ꯇꯦꯔꯦꯁꯦ ꯊꯣꯛꯀꯤꯅꯤ
ꯑꯣ ꯍꯧꯖꯤꯛꯁꯨ ꯏꯊꯟꯇ ꯑꯩꯒꯤ ꯈꯣꯟꯖꯦꯜ ꯇꯥꯕꯗꯣ ꯇꯧꯋꯦꯕ ꯑꯗꯨꯒꯤꯅꯤ ꯍꯧꯖꯤꯛꯇꯤ ꯀꯩꯁꯨ ꯇꯧꯗ꯭ꯔꯦ ꯅꯪꯅ ꯉꯁꯥꯏꯅ ꯑꯗꯨꯝ ꯇꯧꯕ ꯅꯨꯡꯉꯥꯏꯕ ꯃꯐꯝ ꯑꯗꯨꯝ ꯂꯩꯌꯣ
ꯑ
ꯑꯩꯁꯨ ꯑꯩꯈꯣꯏꯒꯤ ꯔꯨꯝꯗꯣ ꯇꯥꯕ꯭ꯔꯣ
ꯍꯔ
ꯇꯔꯣ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
ꯀꯩꯅꯣ ꯅꯪ ꯀꯃꯥꯏ ꯇꯧꯔ ꯂꯩꯕ꯭ꯔꯣ ꯀꯔ ꯀꯩꯅꯣ ꯇꯧꯔꯦ ꯅꯪꯒꯤ ꯐꯣꯟꯗꯣ
ꯎꯝ
ꯀꯩꯗꯧꯔꯒꯦ
ꯇꯔ
ꯅꯠꯇꯦ ꯅꯪꯅ ꯐꯣꯟ ꯀꯃꯥꯏꯅ ꯊꯝꯕ꯭ꯔꯥ ꯑꯃꯗꯤ ꯂꯩꯔꯦ ꯃꯐꯝ ꯆꯦꯟꯖ ꯇꯧꯕ꯭ꯔꯥ ꯀꯩꯅꯣ ꯀꯨꯝꯗꯣ ꯃꯆꯥ ꯑꯣꯏꯕ꯭ꯔꯥ ꯀꯩꯅꯣꯝꯃꯗ ꯂꯩ ꯑꯣ ꯍꯧꯖꯤꯛꯇꯤ ꯑꯃꯨꯛ ꯌꯥꯔꯦ ꯅꯪ ꯅꯠꯇꯕ ꯑꯃꯗ ꯊꯣꯛꯄ ꯀꯥꯟꯗꯗꯤ ꯀꯩꯅꯣꯝꯃ ꯇꯧꯋꯦꯕ ꯅꯪꯒꯤ ꯈꯣꯟꯖꯦꯜꯗꯣ
ꯑꯣ ꯉꯁꯥꯏ ꯑꯁꯣꯝꯗ ꯀꯤꯠꯆꯟ ꯔꯣꯝꯗ ꯊꯣꯛꯄꯒꯤꯅꯤ
ꯍꯣꯏ ꯑꯗꯨ ꯊꯣꯛꯄ ꯀꯥꯟꯗ ꯅꯪ ꯅꯪ ꯈꯨꯣꯟꯖꯦꯜ ꯍꯧꯗꯣ ꯀꯩꯅꯣ ꯔꯨꯝꯒꯤ ꯀꯩꯅꯣꯅꯅꯦ ꯁꯔꯥꯎꯟꯗꯤꯡꯒꯤꯅꯀꯣ ꯑꯗꯨꯗꯤ ꯀꯩꯅꯣꯝꯃ ꯇꯧꯔꯦꯕ ꯑꯗꯨꯒꯤ ꯍꯣꯏ ꯅꯤꯜꯂꯒ ꯏꯊꯟꯗꯩ ꯏꯊꯟꯗꯩ ꯑꯩꯒꯤ ꯈꯣꯟꯖꯦꯜ ꯇꯥꯛꯑꯦꯕ
ꯑꯣ ꯎꯝ ꯑꯩꯈꯣꯏ ꯐꯣꯟ ꯋꯥꯔꯤꯦ ꯁꯥꯔꯀꯥꯟꯗ ꯀ꯭ꯂꯁꯀꯔ ꯊꯝꯃ ꯀꯥꯟꯗ ꯑꯩꯈꯣꯏ
ꯍꯣꯏ ꯁꯨꯃꯥꯏꯅ ꯇꯧꯕꯗꯨꯅꯦ
ꯎꯝ
ꯇꯥꯕ꯭ꯔꯣ ꯇꯥꯕ꯭ꯔꯣ
ꯍ
ꯅꯪꯕꯨ ꯀꯔꯤ ꯇꯧꯔꯒ ꯂꯩꯕ꯭ꯔꯣꯅꯦ ꯀꯃꯥꯏꯅ ꯇꯧꯕ꯭ꯔꯣ
ꯗꯗ ꯑꯗꯨ
ꯐꯣꯟ ꯂꯥꯞꯅ ꯊꯝꯕ꯭ꯔꯣ
ꯑꯩ ꯀꯩꯅꯣ ꯇꯅꯦ
ꯅꯠꯇꯦ ꯍꯧꯖꯤꯛ ꯅꯪ ꯑꯩꯉꯣꯟꯗ ꯋꯥꯔꯤ ꯁꯥꯕꯗꯣ ꯐꯣꯟꯗꯣ ꯈꯔ ꯂꯥꯞꯅ ꯊꯝꯕ꯭ꯔꯥ ꯍꯥꯏꯕ
ꯎꯄꯥ
ꯍꯥꯥ
ꯈꯪꯗꯦ ꯇꯥꯞ ꯇꯥꯕ꯭ꯔꯣ
ꯃꯔꯛꯇꯗꯤ ꯌꯥꯝ ꯁꯦꯡꯅ ꯇꯥꯕ ꯃꯔꯛꯇꯤ ꯇꯞꯅ ꯇꯥꯕ ꯀꯃꯥꯏꯅ ꯇꯧꯕꯅꯣ
ꯈꯪꯗꯦ ꯍꯧꯖꯤꯛꯇꯤ
ꯍꯧꯖꯤꯛꯇꯤ ꯌꯥꯔꯦ ꯅꯪꯅ ꯆꯠꯊꯣꯛꯄꯔꯥ ꯀꯩꯅꯣꯃ
ꯑꯩ ꯈꯪꯉꯦ ꯈꯪꯉꯦ ꯑꯩ ꯍꯣꯔꯦꯦꯟ ꯑꯩ ꯍꯥꯏꯔꯛꯀꯦ ꯃꯔꯝꯗꯣ
ꯑꯥ ꯌꯥꯏꯦꯅꯦ ꯌꯥꯏꯅꯦ ꯑꯁ ꯘꯔꯤꯁꯤꯅ ꯅꯨꯡꯗꯥꯡ ꯑꯣꯏꯒꯦꯔꯥ ꯅꯨꯡꯊꯤꯟꯜ ꯑꯣꯏꯒꯦꯔꯥ ꯄꯪꯊꯧꯧꯗ ꯊꯧꯔꯒ ꯂꯩꯌꯦ ꯃꯤꯁꯤꯡꯁꯦ ꯀꯃꯥꯏꯅ ꯇꯧꯕꯅꯣ ꯈꯪꯗꯦ
ꯅꯪꯁꯨ ꯋꯥꯔꯤ ꯅꯨꯡꯉꯥꯏꯕ ꯁꯥꯔꯛꯑꯣꯅꯦ ꯇꯥꯕ꯭ꯔꯣ ꯇꯥꯕ꯭ꯔꯣ ꯀꯥꯏꯗ ꯊꯝꯕ꯭ꯔꯣꯅꯦ ꯅꯪꯒꯤ ꯐꯣꯟꯗꯨꯕꯣ ꯍꯥꯥ ꯇꯥꯗꯕ꯭ꯔꯣ ꯍꯜꯂꯣ ꯅꯪ ꯀꯃꯥꯏꯅ ꯇꯧꯔꯣ ꯑꯁꯦꯡꯕꯒꯤꯍꯦ ꯐꯣꯟꯗ ꯀꯥꯏ ꯊꯝꯕ꯭ꯔꯥ ꯍꯥꯏꯕ
ꯊꯝꯗꯦ ꯑꯩ ꯀꯩꯅꯣꯗ ꯑꯩ ꯅꯥꯀꯣꯡꯗ ꯊꯝꯃꯦꯕ
ꯑ ꯑꯥ ꯑꯗꯨꯒꯤ ꯑꯣꯏꯔꯝ ꯍꯣꯏ ꯑꯗꯨ ꯊꯝꯗꯕꯒꯤꯗꯤ ꯇꯥꯗꯦꯕ
ꯑꯩ ꯍꯦꯔꯦ ꯀꯦꯕ ꯍꯔꯅꯤꯀꯣ ꯍꯣꯔꯦꯟ ꯍꯥꯏꯔꯛꯀꯦꯕ ꯑꯗꯨ ꯃꯔꯣꯝꯗꯣ ꯑꯩ ꯑꯥꯏꯗꯤꯌꯥ ꯑꯃ ꯐꯪꯉꯦꯕ ꯑꯦꯛꯁꯄꯦꯔꯤꯦꯟ ꯑꯃ ꯐꯪꯉꯦꯕꯀꯣ ꯑꯣ ꯍꯧꯖꯤꯛꯁꯦ ꯑꯩ ꯃꯔꯝ ꯀꯣꯟꯅ ꯍꯥꯏꯔꯒꯦꯕꯀꯣ ꯂꯦꯄꯗꯤꯅ ꯁꯥꯏ ꯀꯩꯅꯣꯗꯣ ꯃꯐꯝꯗ ꯑꯗꯨꯝ ꯇꯨꯃꯤꯟꯅ ꯂꯦꯞꯄꯦꯕꯀꯣ
ꯅꯪꯅ ꯑꯩꯉꯣꯟꯗ ꯑꯦꯛꯁꯄꯤꯔꯤꯌꯦꯟꯁ ꯇꯧꯊꯣꯛꯏꯔꯣ
ꯃꯠꯇꯗ ꯍꯥꯏꯗꯤ ꯍꯧꯖꯤꯛ ꯑꯗꯨ ꯃꯔꯝꯗꯨ ꯍꯥꯏꯕ ꯅꯨꯡꯉꯥꯏꯇꯒꯤꯅꯤꯗ
ꯀꯥꯏꯗꯦꯗ
ꯀꯩꯀꯩ ꯃꯊꯦꯜ ꯆꯥꯏꯑ‌ꯦꯕ ꯉꯁꯤ
ꯉꯁꯤꯗꯤ ꯉꯥ ꯉꯥ ꯆꯥꯏ
ꯑꯣ ꯉꯁꯥꯏ ꯉꯥꯏꯥꯛꯇ ꯆꯥꯏ ꯍꯥꯏꯕꯅ ꯑꯩ ꯑꯃꯨꯛ
ꯑꯥ ꯉꯥꯍꯟ ꯏꯆꯦꯒꯤ ꯀꯩꯅꯣꯅ ꯄꯨꯔꯛꯄ ꯑꯗꯨꯝ ꯍꯥꯎꯋ‌ꯦ ꯍꫭꯏ ꯌꯥꯝ ꯍꯥꯎ ꯇꯕꯗꯤ ꯅꯠꯇ ꯍꯥꯎꯋꯦ ꯍꫭꯏ ꯉꯥꯗꯨꯗꯤ ꯏꯆꯦꯅ ꯊꯣꯡꯉꯦ ꯑꯗꯨꯒ ꯁꯧꯒ꯭ꯔꯤꯗꯨꯅ ꯑꯩꯅ ꯊꯣꯡꯕ
ꯑꫭ ꯁꯒꯔꯤ ꯏꯟꯁꯥꯡꯁꯨ ꯍꯥꯎꯕꯅꯦ
ꯍꯣꯏ ꯑꯗꯨꯝ ꯍꯥꯎꯋꯦ ꯆꯥꯕꯁꯨ ꯌꯥꯝꯅ ꯉꯥꯗꯣ ꯍꯥꯥ
ꯌꯥꯀ꯭ꯔꯔ ꯀꯃꯟꯂ
ꯑꯥ ꯉꯥꯍꯩꯅꯠꯇ ꯈꯪꯗꯦ ꯉꯥ ꯈꯔ ꯁꯔꯨ ꯌꯥꯝꯗꯕ ꯕꯉꯥꯗꯣ
ꯑꯣ ꯉꯥꯍꯩ ꯉꯥꯍꯩꯗꯤ ꯁꯔꯨ ꯌꯥꯝ ꯄꯥꯛ ꯌꯥꯎꯗꯕꯅꯤ
ꯑꯣ ꯑꯩꯒꯤ ꯈꯣꯟꯖꯦꯜꯗꫭ ꯁꯦꯡꯅꯥ ꯇꯥꯕ꯭ꯔꯣ
ꯎꯝ ꯑꯗꯨꯝ ꯇꯥꯏ ꯇꯥꯏ ꯇꯥꯗ꯭ꯔꯣ
ꯑꯩ ꯇꯥꯏꯌꯦꯗ ꯅꯪꯅ ꯑꯗꯨꯝ ꯃꯔꯛ ꯃꯔꯛ ꯇꯥꯗꯕꯗꯨꯗ ꯑꯗꯨ ꯑꯗꯨꯝ ꯆꯨꯝꯅ ꯁꯨꯝ ꯍꯪꯕ ꯋꯥꯅꯤ ꯑꯗ
ꯈꯔ ꯅꯣꯏꯖꯤ ꯑꯣꯏꯕꯗꯣ
ꯍꫭꯏ
ꯑꯗꯨꯅꯥꯅꯦ
ꯑꯩꯒꯤ ꯃꯐꯝꯗꯨꯗꯤ ꯇꯥꯗꯕ꯭ꯔꯣ ꯃꯥ ꯒꯥꯔꯤ ꯃꯈꯣꯟ
ꯎꯝ ꯀꯩꯇ ꯇꯥꯗꯦ ꯎꯝ ꯁꯣꯝꯗꯗꯤ ꯁꯣꯝꯒꯤꯗꯤ ꯀꯩꯝꯇ ꯇꯥꯗꯦ
ꯑꯣ ꯑꯩ ꯀꯩꯅꯣ ꯇꯧ ꯑꯩꯗꯤ ꯑꯗꯨꯝ ꯐꯣꯟ ꯇꯧꯒꯦ ꯍꯥꯏꯅ ꯇꯧꯔꯗꯤ ꯑꯗꯨꯝ ꯅꯨꯡꯉꯥꯏꯅ ꯇꯧꯊꯣꯛꯀꯦ ꯍꯥꯏꯅ ꯃꯗꯨ ꯑꯗꯨꯒꯤ ꯃꯊꯛꯇ
ꯐꯩꯅ‌ꯦ ꯑꯩꯒꯤ ꯖꯒꯥꯗꯨꯁꯨ ꯑꯗꯨꯒꯨꯝꯕ ꯂꯩꯗꯤ ꯐꯕ ꯍꯣꯏ ꯂꯩꯕꯨꯗꯤ ꯂꯩꯕ ꯑꯗꯨꯕꯨ ꯁꯔꯣꯛ ꯀꯥ ꯌꯥꯝ ꯅꯛꯅꯕꯅꯤꯅ
ꯃꯤꯅ ꯇꯧ ꯃꯤꯅ ꯀꯩꯅꯣ ꯇꯧꯕꯅꯤ ꯆꯥꯅ ꯁꯥꯒꯦ ꯍꯥꯏꯅ
ꯍꯥꯏꯅꯤ ꯍꯥꯏꯅꯤ ꯐꯩꯅꯤ ꯑꯐꯇꯔꯗꯗꯤ ꯐꯖꯅ ꯌꯨꯝ
ꯍꯣꯏꯣꯏ ꯐꯖꯅ ꯏꯪꯕꯒꯤ ꯅꯨꯡꯁꯤꯠꯁꯨ ꯑꯗꯨꯝ ꯂꯥꯛꯑꯦꯕꯀꯣ ꯅꯨꯡꯗꯤ ꯅꯨꯡꯉꯥꯏꯍꯦ ꯅꯨꯡꯁꯤꯠ ꯅꯨꯡ ꯁꯤꯠ ꯑꯗꯨꯝ ꯑꯥ ꯇꯞꯅ ꯇꯞꯅ ꯍꯨꯝꯔꯛꯄ ꯍꯥꯏꯗꯣꯏꯔꯣ ꯀꯔꯤꯔꯣ
ꯍꯣꯏ ꯆꯣꯏꯁ ꯍꯨꯝꯂꯛꯄ ꯍꯥꯏ ꯇꯔꯦ
ꯑꯗꯨꯒꯤ ꯑꯗꯨꯝ ꯅꯨꯡꯉꯥꯏꯌꯦ
ꯎꯝ ꯊꯕꯇꯣꯟꯒꯤ ꯏꯁꯩꯒꯤ ꯀꯩꯅꯣꯗꯨꯣ ꯃꯥꯂꯪꯕ ꯍꯨꯝꯂꯛꯏ ꯍꯥꯏꯕꯗ ꯍꯥ ꯀꯩꯅꯣ ꯍꯥꯏꯗꯤ ꯃꯆꯥ ꯍꯥ ꯄꯥꯏꯔꯒ ꯀꯩꯀꯨꯅ ꯀꯩꯅꯣ ꯇꯧꯈꯤꯕꯗꫭ
ꯅꯪꯒꯤꯗꯨꯗꯤ ꯌꯥꯝꯅ ꯅꯨꯡꯉꯥꯏ ꯅꯪꯒꯤꯗꯤ ꯌꯥꯝ ꯅꯨꯡꯉꯥꯏꯔꯅꯤ ꯍꯥꯏꯕꯗꯤ ꯑꯥ ꯅꯪꯗꯤ ꯏꯁꯩꯈ꯭ꯔꯥ ꯑꯁ ꯉꯁꯤꯁꯦ ꯊꯥ ꯌꯥꯝ ꯐꯖꯕ ꯋꯥꯅꯤꯗ ꯍꯥꯏꯕꯗꯤ ꯉꯥꯡꯁꯛ ꯉꯥꯡꯉꯒ ꯀꯣ ꯑꯩꯒꯤ ꯈꯨꯣꯟꯖꯦꯜ ꯑꯃꯨꯛ ꯇꯥꯔꯦꯗꯣ ꯅꯪ ꯑꯃꯨꯛ ꯍꯧꯔꯦ
ꯑꯦ ꯅꯪꯒꯤꯁꯨ ꯕꯨꯂꯨꯝ ꯈꯔ ꯂꯩꯊꯧ
ꯑꯩꯒꯤꯗꯤ ꯂꯣꯏ ꯂꯩꯊꯔꯦ
ꯦ ꯊ
ꯀꯔꯤ ꯍꯥꯏꯕ
ꯗꯤ ꯀꯃꯥꯏꯅ ꯇꯧꯒꯦ ꯍꯧꯖꯤꯛꯇꯤ
ꯔꯤ ꯍꯥꯏꯕ
ꯇꯧꯒꯦ
ꯅꯪ ꯐꯣꯟꯁꯤꯕꯨ ꯀꯃꯥꯏꯅ ꯊꯝꯕ꯭ꯔꯣ ꯈꯪꯗꯦ ꯌꯥꯝ ꯂꯥꯞꯅ ꯂꯥꯞꯅ ꯇꯥꯏꯌꯦꯕ
ꯑꯗꯤ
ꯑꯩꯒꯤ ꯈꯣꯟꯖꯦꯜꯁꯨ ꯇꯣꯉꯥꯟꯅ ꯇꯥꯑꯕ ꯑꯁ ꯈꯪꯗꯦꯗ ꯅꯪꯁꯨ
ꯐꯣꯟꯣꯟꯗꯤꯁ ꯃꯅꯦ
ꯅꯪ ꯅꯠꯇꯔꯒ ꯇꯕꯣ
ꯍ
ꯀꯩꯅꯣꯅꯅꯤ ꯍꯥꯏꯕꯅꯦ ꯑꯗꯨꯗꯣ ꯈ ꯑꯁ ꯒꯥꯔꯤꯁꯨ ꯄꯪꯆꯦꯟ ꯆꯦꯜꯂ ꯂꯩꯔꯦ ꯉꯁꯤꯁꯤꯗ ꯍꯥ
ꯑꯗꯨꯝ ꯀꯔꯃ ꯀꯁꯨ ꯄ
ꯐꯖꯅ ꯇꯥꯗꯦ ꯏꯊꯟꯇ ꯑꯩꯒꯤ ꯈꯣꯟꯖꯦꯜ ꯇꯥꯔꯒ ꯂꯩꯔꯦ ꯏꯕꯨꯡꯉꯣ ꯅꯨꯡꯁꯤꯕ
ꯐꯖ ꯁꯦꯅ ꯇꯂ ꯃꯅꯤ ꯇꯥꯏꯔꯝꯒꯅꯦ ꯍꯧꯖꯤꯛꯇꯤ
ꯛꯇꯤ ꯑꯃꯨꯛ ꯇꯥꯔꯦ ꯅꯪ ꯑꯩ ꯅꯪ ꯐꯨꯅꯤꯡꯕ ꯌꯥꯎꯔꯦꯀꯣ
ꯁ ꯁꯥꯎ
ꯀ꯭ꯔꯤꯍꯕ
ꯑ
ꯀꯩꯗꯧꯔꯒꯦ ꯑꯃꯃꯣ
ꯗ꯭ꯔ ꯄꯁꯦ
ꯑꯁ ꯐꯣꯟ ꯂꯥꯞꯅ ꯊꯝꯕ ꯃꯥꯜꯂꯦꯀꯣ
ꯑ
ꯍꯥꯥ
ꯍꯥꯥ
ꯃ ꯈꯦꯇ ꯍꯥꯡ ꯊ ꯍꯝꯁꯤ ꯀ
ꯈꯪꯗ꯭ꯔꯦ ꯅꯪꯁꯨ ꯕꯤꯔꯥꯅꯤꯗ ꯇꯥꯕ꯭ꯔꯣ
ꯍ ꯇꯥꯏ
ꯑꯁ ꯑꯩ ꯁꯥꯎꯅꯤꯡꯔꯛꯄ ꯁꯥꯎꯅꯤꯡꯉꯛꯀꯦ ꯇꯧꯋꯦꯀꯣ ꯅꯠꯇꯦ ꯅꯪꯅ ꯐꯣꯟ ꯂꯥꯞꯅ ꯂꯥꯞꯅ ꯑꯃꯨꯛ ꯊꯝꯕ ꯀꯩꯅꯣꯝꯃ ꯇꯧꯁꯤꯜꯂꯛꯄꯗꯨꯗꯤ ꯍꯥꯥ
ꯁꯦ
ꯍꯧꯔꯦ
ꯁ ꯏꯅꯗ ꯍꯞꯖꯔ
ꯍꯥꯥ
ꯒ
ꯀꯩꯗꯧꯔꯦ ꯍꯥꯏꯕꯅꯣ ꯏꯕꯨꯡꯉꯣ
ꯂꯤꯅꯥꯗꯣ ꯇꯥꯕ꯭ꯔꯥ ꯁꯦꯡꯅ ꯇꯥꯗꯕꯖꯥꯔꯥ
ꯍꯧꯖꯤꯛ ꯇꯤ ꯑꯃꯨꯛ ꯇꯥꯌꯦ
ꯇ
ꯎꯝ
ꯈꯪꯗꯦꯅꯦ ꯁꯤꯁꯦ
ꯅꯣꯏꯒꯤ ꯀꯩꯅꯣꯅꯅꯦ ꯔꯨꯝ ꯅꯣꯏꯒꯤ ꯔꯨꯝ ꯚꯦꯟꯇꯤꯂꯦꯁꯟ ꯈꯔ ꯋꯥꯠꯄꯩ ꯑꯣꯏꯔꯝꯅꯤ
ꯎꯝ ꯍꯣꯏ ꯑꯩ ꯍꯧꯖꯤꯛ ꯋꯤꯟꯗꯣ ꯑꯃꯨꯛ ꯍꯥꯡꯒꯅꯤꯕꯀꯣ
ꯎꯝ
ꯋꯤꯟꯗꯣ ꯑꯃꯨꯛ ꯍꯥꯡꯗꯣꯏꯅꯦ ꯑꯃꯨꯛ ꯍꯨꯏ ꯈꯣꯡꯂꯥꯗꯤ ꯇꯥꯕ ꯑꯃꯨꯛ ꯐꯔꯛ ꯇꯥꯒꯅꯤ
ꯍꯧꯖꯤꯛꯇꯤ ꯇꯥꯕ ꯌꯥꯝ ꯅꯨꯡꯉꯥꯏꯔꯦ ꯑꯃꯨꯛ
ꯑꯣ ꯑꯩ ꯋꯤꯟꯗꯣ ꯃꯅꯥꯛꯇ ꯊꯣꯛꯄꯒꯤ
ꯑꯗꯨꯃꯥꯏꯅ ꯇꯧ ꯉꯥꯁꯥꯏꯅꯥ
ꯁꯣꯝꯒꯤ ꯑꯃꯨꯛ ꯈꯣꯡꯅꯗꯤ ꯑꯃꯨꯛ ꯗꯤꯁꯇꯔꯕ ꯇꯧꯕ ꯑꯗꯨꯒꯤꯅꯤ ꯏꯁꯗꯤꯁꯇꯥꯞ ꯇꯧꯕꯁꯦ ꯋꯥꯔꯤ ꯁꯥꯕ ꯅꯨꯡꯉꯥꯏꯇꯦꯗꯅ
ꯍꯧꯖꯤꯛꯇꯤ ꯐꯖꯅ ꯇꯥꯔꯦ ꯇꯧꯕ ꯅꯨꯡꯉꯥꯏꯔꯦꯗꯣ
ꯍꯣꯏ
ꯍꯨ
ꯍꯧꯖꯤꯛꯇꯤ ꯅꯨꯡꯁꯤꯠꯁꯨ ꯍꯨꯝꯂꯛ ꯑ
ꯑꯗꯨꯅꯦ ꯁꯤꯁꯨ ꯅꯨꯡꯁꯤꯠ ꯑꯗꯨꯝ ꯍꯨꯝꯕꯒꯤ ꯇꯧꯕꯗꯤ ꯌꯥꯝ ꯅꯨꯡꯉꯥꯏꯔꯦ
ꯍꯝ
ꯃꯥꯂꯪꯕ ꯅꯨꯡꯁꯤꯠ ꯁꯤꯅ ꯏꯁꯩ ꯁꯛꯈ꯭ꯔꯁꯤꯔꯥ ꯈꯪꯗꯦ
ꯑꯣ ꯁꯛꯑꯣ ꯑꯩ ꯇꯥꯕꯤꯔꯒꯦ
ꯐꯥꯒꯤ ꯇꯧꯕꯅꯦ
ꯃ꯭ꯌꯨꯖꯤꯛꯁꯦ ꯅꯣꯏ ꯆꯦꯠꯆꯦꯗ ꯃ꯭ꯌꯨꯖꯤꯛ ꯇꯧꯔꯣ ꯍꯥꯏꯔꯣ ꯅꯪꯅ ꯁꯛ ꯑꯣ ꯑꯩꯅ ꯁꯤꯗ ꯅꯣꯏꯒꯤ ꯑꯣꯗꯤꯌꯦꯟꯁ ꯑꯩ ꯍꯜꯂꯒꯦ
ꯌꯥꯔꯦ
ꯑꯣꯏꯔꯛꯑꯒꯦ ꯅꯣꯏꯒꯤ ꯑꯥꯎꯗꯦꯟꯁ ꯏꯁꯩ ꯌꯥꯝ ꯍꯩꯈꯤꯗꯥꯏꯅꯦ
ꯑ ꯍꯩꯃꯟꯗꯨꯅ ꯂꯥꯏꯒꯤ ꯃ ꯄꯥꯎ ꯁꯛꯄ ꯍꯩꯇꯦ
ꯗ
ꯑꯁ ꯏꯊꯟꯗ ꯇꯦꯔꯦꯁꯇ ꯂꯩꯕꯁꯦ ꯅꯨꯡꯉꯥꯏꯑꯦ ꯏꯪꯕꯒꯤꯀꯣ ꯑꯁ ꯅꯨꯡꯁꯤꯠ ꯂꯣꯏꯅ ꯑꯐꯕꯁꯦ ꯑꯩꯅ ꯏꯊꯟꯇ ꯍꯣꯟꯕꯒꯤ ꯌꯥꯝ ꯅꯨꯡꯉꯥꯏꯌꯦ ꯑꯩꯗꯤ ꯃꯤ ꯑꯃ ꯑꯅꯤ ꯂꯦꯞꯇ꯭ꯔꯕꯅꯤꯅ ꯏꯊꯟꯇ ꯍꯣꯜꯂꯦꯅ
ꯎꯝ ꯍꯣꯏ ꯍꯣꯏꯅꯦ ꯄꯥꯝꯕꯤ ꯈꯔ ꯊꯥꯎꯗꯗꯤ